ꯍꯜꯂꯣ
ꯇꯥꯕꯔꯣ
ꯑꯧ ꯇꯥꯔꯦ ꯇꯥꯔꯦ ꯏꯆꯦ ꯇꯥꯕ꯭ꯔꯣ
ꯇꯌꯦ ꯇꯌꯦ
ꯑꯣ ꯅꯨꯡꯉꯥꯏꯔꯤꯕ ꯅꯠꯇ꯭ꯔꯣ ꯏꯆꯦ
ꯅꯨꯡꯉꯥꯏꯔꯤꯌꯦ ꯌꯥꯝ ꯅꯨꯡꯉꯥꯏꯔꯤꯌꯦ ꯅꯪꯗꯤ ꯀꯔꯝ ꯇꯧꯔꯤꯒꯦ ꯀꯔꯝ ꯄꯥꯜꯂꯤꯒꯦ ꯎꯗꯕꯁꯨ ꯀꯨꯏꯔꯦ
ꯑꯩꯈꯣꯏꯁꯦ ꯑꯗꯨꯝ ꯑꯩꯁꯨ ꯑꯗꯨꯝ ꯂꯩꯔꯤ ꯍꯥꯏꯇꯥꯔꯦꯅꯦ ꯑꯗꯨ ꯏꯆꯦ ꯑꯩꯈꯣꯏꯁꯦ ꯊꯦꯡꯅꯗꯕꯗꯤ ꯌꯥꯝ ꯀꯨꯏꯔꯦꯀꯣ ꯍꯥꯟꯅ ꯑꯩꯈꯣꯏꯒꯤ ꯀꯩꯅꯣꯃ ꯏꯆꯦ ꯑꯃ ꯂꯨꯍꯣꯡꯈꯤꯕꯗꯣ ꯂꯨꯍꯣꯡꯕꯗ ꯄꯨꯟꯕꯗꯒꯤ ꯍꯦꯟꯅ ꯑꯩꯈꯣꯏꯁꯦ ꯄꯨꯟꯈꯤꯗꯕ ꯌꯥꯝ ꯀꯨꯏꯔꯦꯀꯣ
ꯀꯨꯏꯔꯦ ꯀꯨꯏꯔꯦ ꯊꯦꯡꯅꯗꯕ ꯀꯨꯏꯔꯦ ꯑꯩꯈꯣꯏꯗꯤ ꯑꯗꯨꯝ ꯌꯨꯝꯗ ꯂꯩꯖꯩꯌꯦ ꯅꯪꯏ ꯅꯣꯏꯗꯤ ꯑꯗꯨꯝ ꯃꯄꯥꯜ ꯂꯝꯗ ꯃꯄꯥꯥꯟ ꯂꯝꯗꯗ ꯑꯗꯨꯝ ꯂꯩꯕꯅꯤꯅ ꯊꯦꯡꯅꯕꯁꯤ ꯐꯪꯗ꯭ꯔꯦ ꯇꯧꯔꯤꯁꯦ ꯑꯗꯨ ꯁꯨꯝ ꯐꯣꯇꯣꯗ ꯎꯕꯗ ꯅꯪ ꯁꯤ ꯁꯛ ꯌꯥꯝꯅ ꯐꯖꯊꯑꯦꯅꯦ ꯇꯧꯔꯤꯁꯤ ꯐꯣꯇꯣꯗ ꯐꯖ ꯊꯣꯛꯍꯜꯂꯤꯔꯥ ꯅꯠꯇ꯭ꯔꯒꯅ ꯑꯁꯦꯡꯕꯗꯨꯁꯨ ꯁꯛ ꯐꯖ ꯊꯣꯛꯑꯕ꯭ꯔꯣ
ꯑꯁꯦꯡꯕꯗꯁꯨ ꯑꯗꯨꯝ ꯈꯤꯇꯪ ꯐꯖꯔꯦꯅ ꯃꯌꯥꯝꯅꯗꯤ ꯑꯗꯨꯝ ꯍꯥꯏꯅꯩꯌꯦ ꯑꯩꯁꯦ
ꯑꯗꯨ ꯈꯪꯗꯦꯗ ꯁꯨꯝ ꯏꯁꯥꯅ ꯊꯥꯒꯠꯄ ꯑꯃꯨꯛ ꯃꯥꯜꯂꯝꯃꯅꯤ ꯑꯗꯣ ꯑꯩ ꯏꯁꯥꯅꯗꯤ ꯊꯤꯑꯦꯅ ꯈꯟꯖꯩ
ꯍꯩꯆꯟꯅꯔꯦꯗ ꯅꯪꯒꯤꯁꯦ ꯑꯦ ꯑꯩꯈꯣꯏ ꯏꯁꯥꯅ ꯊꯥꯒꯡꯔꯗꯤ ꯀꯥꯆꯤꯟ ꯀꯣꯏꯌꯥ ꯌꯧꯏ ꯍꯥꯏꯕꯗꯣ ꯑꯗꯨꯁꯨ ꯍꯥꯏꯐꯦꯠ ꯌꯥꯎꯕ ꯃꯥꯜꯂꯤ ꯇꯧꯔꯤꯁꯤ ꯐꯖꯩꯗ ꯀꯨꯆꯨꯗꯒꯤ ꯀꯣꯃꯦꯟꯗꯒꯤ ꯎꯔꯣꯛꯅꯤꯗꯣ ꯉꯧꯔꯣꯛ ꯉꯧꯔꯒ ꯑꯩꯈꯣꯏ ꯆꯝꯄ꯭ꯔꯥ ꯆꯝꯄ꯭ꯔꯥ ꯀꯣꯝꯂꯥ ꯍꯥꯏꯕ꯭ꯔꯥ ꯀꯔꯤꯅꯣ ꯑꯩꯈꯣꯏꯒꯤ ꯃꯅꯝꯒ ꯌꯥꯝ ꯅꯨꯡꯁꯤꯕꯗꯣ ꯍꯦꯛ ꯌꯦꯡꯕꯗ ꯐꯖꯕꯗꯣ ꯑꯗꯨꯃꯥꯏꯅ ꯇꯅꯧ ꯇꯅꯧ ꯂꯧꯧꯔꯒ ꯊꯣꯠ ꯊꯣꯠ ꯂꯥꯎꯔꯒ ꯌꯥꯝ ꯐꯖꯩꯗ ꯇꯧꯔꯤꯁꯤ ꯑꯁ ꯑꯁꯦꯡꯕꯗ ꯎꯗ꯭ꯔꯗꯤ ꯍꯦꯟꯅ ꯅ ꯑꯃꯨꯛ ꯃꯤꯐꯝꯁꯤ ꯍꯣꯡꯕ ꯉꯝꯃꯣꯏꯗ꯭ꯔꯤꯖꯥꯠꯅꯦ
ꯍꯣꯏ ꯑꯗꯨ ꯏꯆꯦꯅ ꯍꯌꯦꯡ ꯊꯣꯛꯂꯛꯀꯥꯟꯗ ꯌꯦꯡꯍꯟꯕ ꯇꯥꯔꯦꯗꯅ ꯏꯆꯦꯅ ꯑꯃꯨꯛ ꯌꯦꯡꯍꯜꯂꯒ ꯑꯃꯨꯛ ꯍꯥꯏꯍꯟ ꯇꯥꯔꯦꯗꯅ
ꯑꯣꯏꯅꯧ ꯑꯗꯨ ꯑꯩꯅ ꯁꯨꯃꯥꯏꯅ ꯐꯖꯅ ꯍꯔꯥꯎꯅꯕ ꯍꯔꯥꯎꯅꯕ ꯍꯥꯏꯕꯗꯤ ꯅꯠꯇꯦ ꯤ ꯑꯁꯦꯡꯕ ꯐꯖꯩ ꯈꯣꯠꯂꯤ ꯍꯥꯏꯅꯕꯅꯤꯅ ꯆꯥꯛ ꯆꯔꯥ ꯑꯃꯗꯤ ꯀꯣꯡꯕ ꯇꯥꯔꯦꯀꯣ
ꯍꯣꯏ ꯍꯣꯏ ꯆꯥꯛ ꯆꯔꯥ ꯑꯍꯥꯎꯕ ꯑꯃ ꯏꯆꯦꯅ ꯆꯥꯅꯤꯡꯕ ꯑꯃ ꯊꯣꯡꯉꯒ ꯄꯤꯖꯊꯣꯛꯑꯒ ꯂꯣꯏꯔꯦ ꯀꯩꯗꯧꯔꯒꯦ
ꯑꯍꯥꯎꯕ ꯑꯍꯥꯎꯕ ꯍꯥꯏꯔꯤꯁꯤ ꯅꯪꯗꯤ ꯌꯦꯟꯒ ꯉꯥꯒꯗꯤ ꯍꯦꯟꯅ ꯆꯥꯗꯕꯅꯤꯅ ꯑꯗꯨꯗ ꯑꯗꯨꯝ ꯇꯥꯔꯅꯤ ꯇꯧꯔꯤꯁꯦ ꯑꯩꯗꯤ ꯃꯈꯣꯡ ꯈꯣꯡ ꯃꯔꯤ ꯄꯥꯟꯕꯒꯨꯝꯕꯁꯤ ꯄꯥꯝꯕꯅꯤꯅꯦ
ꯑꯣ ꯑꯩ ꯀꯩꯅꯣ ꯑꯩ ꯀꯩꯅꯣ ꯆꯥꯏꯌꯦ ꯏꯁꯦ ꯑꯩꯁꯨ ꯑꯣꯛ ꯆꯥꯏꯌꯦ ꯑꯣꯛꯁꯨ ꯆꯥꯏꯑ
ꯑꯣꯛ ꯑꯃ ꯑꯩꯅ ꯀꯩꯅꯣꯒ ꯅꯞ ꯅꯞ ꯂꯥꯎꯅ
ꯗꯤ ꯆꯥꯗꯗꯥꯏꯅꯦ ꯆꯍꯤ ꯀꯨꯟ ꯆꯍꯤ ꯀꯨꯟꯅꯦꯅ ꯈꯪꯅꯔꯛꯄꯁꯤ ꯃꯔꯤ ꯄꯥꯟꯕ ꯆꯥꯈꯤꯗ꯭ꯔꯒ ꯀꯔꯝ ꯀꯥꯟꯗ ꯃꯔꯤ ꯄꯥꯟꯕ ꯆꯥꯔꯛꯑꯏꯅꯣ
ꯑꯩꯁꯦ ꯆꯥꯈ꯭ꯔꯦ ꯑꯣꯛꯁꯦ ꯍꯧꯖꯤꯛꯇꯤ ꯑꯗꯨꯝ ꯍꯥꯎꯔꯦ ꯑꯩꯅ ꯆꯥꯕꯗ ꯑꯗꯨꯒ ꯑꯣꯛꯁꯦ ꯑꯩꯅ ꯊꯣꯡꯕ ꯏꯁꯇꯥꯏꯜ ꯅꯠꯇ꯭ꯔꯒꯗꯤ ꯑꯗꯨꯃꯥꯏꯅ ꯊꯣꯡꯗ꯭ꯔꯒꯗꯤ ꯆꯥꯗꯦꯕꯀꯣ ꯑꯗꯨꯒ ꯑꯩꯅ ꯊꯣꯡꯕ ꯏꯁꯇꯥꯏꯜ ꯊꯣꯡꯉꯗꯤ ꯑꯗꯨꯝ ꯆꯥꯛꯔꯦ ꯍꯧꯖꯤꯛ ꯍꯧꯍꯁꯤꯦ ꯅꯞ ꯅꯞ ꯂꯥꯎꯅꯀꯣ ꯐꯖꯅ ꯀꯥꯝꯊꯣꯛꯑꯦꯗꯅꯀꯣ ꯑꯗꯨꯒ ꯀꯟ ꯀꯟ ꯀꯟ ꯂꯥꯎꯅꯅꯦ ꯃꯍꯩ ꯃꯤꯠꯒꯁꯦ ꯉꯥꯡꯁꯪ ꯉꯥꯡꯒꯅꯦ ꯎꯝ ꯀꯩꯅꯣ ꯇꯧꯔꯒ ꯍꯥꯏꯗꯤ ꯁꯣꯏꯕꯨꯝꯒ ꯈꯤꯇꯪ ꯍꯥꯞꯄꯒꯀꯣ ꯑꯗꯨ ꯇꯧꯔꯗꯤ ꯌꯥꯝ ꯍꯥꯎꯋꯦ ꯑꯦ ꯑꯣꯛꯁꯦ ꯀꯦꯞꯁꯨꯜꯒꯁꯦ ꯆꯨꯞ ꯆꯨꯞ ꯆꯨꯞꯄꯒ ꯆꯥꯕꯗꯨꯗꯤ ꯏꯁ
ꯑꯗꯨꯅꯤ ꯅꯍꯥꯟꯗꯒꯤ ꯑꯩꯈꯣꯏꯅ ꯆꯥꯎ ꯆꯥꯎ ꯆꯥꯁꯤ ꯆꯥꯁꯤ ꯍꯥꯏꯗ꯭ꯔꯥ ꯑꯗꯨꯗ ꯎꯝ ꯑꯩꯗꯤ ꯍꯩꯅꯗꯦ ꯑꯩꯗꯤ ꯑꯗꯨꯅꯇꯦ ꯑꯗꯨꯗꯤ ꯆꯥꯔꯣꯏ ꯍꯥꯏꯔꯒ ꯇꯧꯔꯒ ꯂꯩꯔꯒ ꯍꯧꯖꯤꯛꯇꯗ ꯍꯥꯏꯔꯛꯑꯒ ꯅꯍꯥꯟꯗꯒꯤ ꯆꯍꯤ ꯀꯨꯟ ꯃꯉꯥ ꯍꯦꯟꯕꯗꯨ ꯑꯣꯛ ꯆꯥꯔꯛꯇꯕꯒꯤ ꯅꯁꯥꯗ ꯁꯥꯎꯅꯤꯡꯕ ꯐꯥꯎꯗ꯭ꯔꯣ ꯅꯁꯥ ꯅꯊꯟꯗ ꯐꯨꯖꯤꯟꯖꯧ ꯅꯍꯥꯟꯗꯒꯤ ꯃꯤꯅ ꯆꯥꯎ ꯍꯥꯏ ꯀꯥꯟꯗ ꯆꯥꯗꯕꯒꯤ ꯍꯣꯏ ꯑꯗꯨꯃꯥꯏꯅ ꯑꯩꯈꯣꯏꯒꯤ ꯅꯞ ꯅꯞ ꯂꯥꯎꯔꯒꯀꯣ ꯃꯁꯛꯀꯥꯁꯦ ꯐꯖꯔꯒ ꯊꯣꯡꯕꯁꯤꯦ ꯍꯥꯎꯕꯅꯦ ꯑꯗꯣ ꯑꯥꯏꯗ ꯃꯥꯗꯤ ꯃꯁꯥꯒꯤ ꯍꯥꯎꯖꯔꯒ ꯂꯩꯔꯕ ꯑꯗꯨꯝ ꯏꯟꯖꯥꯡꯅꯤꯗꯅ ꯑꯗꯨꯗ ꯍꯦꯟꯅ ꯑꯩꯈꯣꯏꯅ ꯍꯥꯎꯕꯗꯨꯒꯤ ꯍꯥꯎꯕ ꯃꯊꯛꯇ ꯁꯣꯏꯕꯨꯝꯗꯣ ꯑꯃꯨꯛ ꯍꯥꯞꯆꯤꯜꯂꯗꯤ ꯍꯦꯟꯅ ꯑꯃꯨꯛ ꯍꯥꯎꯕꯅꯦ ꯇꯧꯔꯤꯁꯦ ꯃꯗꯨ ꯍꯋꯥꯏꯖꯥꯒ ꯊꯣꯡꯕꯁꯨ ꯌꯥꯝ ꯍꯥꯎꯏꯤ ꯍꯥꯏ
ꯑꯥꯎ ꯍꯋꯥꯏꯖꯥꯒ ꯊꯣꯡꯕꯁꯦ ꯍꯋꯥꯏ ꯍꯋꯥꯏꯖꯔꯒ ꯊꯣꯡꯕꯗꯣ ꯑꯗꯨꯁꯨ ꯌꯥꯝ ꯍꯥꯎꯋꯦ ꯍꯋꯥꯏꯖꯔꯒ ꯊꯣꯡꯕꯗꯣ ꯑꯩꯅ ꯊꯣꯡꯕ ꯑꯩꯅ ꯊꯣꯡꯕꯁꯤꯅ ꯌꯥꯝ ꯍꯥꯎꯋꯁꯦ ꯑꯩꯗꯤ ꯍꯋꯥꯏꯖꯥꯔꯒ ꯊꯣꯡꯕꯁꯦ ꯑꯩꯗꯤ ꯁꯨꯃꯥꯏꯅ ꯇꯧꯋꯦꯕꯀꯣꯛ ꯑꯣꯛꯁꯦ ꯍꯥꯟꯅꯅꯦ ꯐꯖꯅ ꯀꯩꯅꯣ ꯆꯥꯝꯃꯅꯤꯗꯅꯀꯣ ꯍꯥꯏꯐꯦꯠ ꯆꯥꯝꯊꯣꯛꯑꯅꯤ ꯑꯗꯨꯒꯅꯦ ꯑꯩꯈꯣꯏꯒꯤ ꯀꯩꯅꯣꯁꯦ ꯈꯔꯥꯏꯁꯦ ꯑꯁꯤꯁꯤꯗ ꯊꯥꯡꯒꯠꯂꯅꯤꯗꯅꯀꯣ ꯑꯗꯨꯒ ꯃꯩꯁꯦ ꯐꯪꯐꯪ ꯁꯥꯔꯒ ꯑꯣꯛ ꯁꯦ ꯍꯥꯟꯅ ꯍ ꯆꯜꯂꯅꯤꯗꯅꯅꯥ ꯑꯗꯨꯒ ꯃꯥꯒꯤ ꯊꯥꯎ ꯃꯌꯥꯝꯁꯦ ꯂꯣꯏꯅ ꯂꯧꯊꯣꯛꯑꯒ ꯒꯤ ꯒꯤ ꯒꯤ ꯒꯤ ꯁꯧꯍꯜꯂꯅꯤ ꯀꯣ ꯑꯗꯨꯒ ꯌꯥꯝꯅ ꯀꯩꯅꯣ ꯑꯣꯏꯇꯥꯔꯅ ꯀꯥꯝꯊꯣꯛꯍꯜꯂꯅꯤ ꯑꯃꯨꯛꯇꯪ ꯀꯩꯅꯣꯗꯀꯣ ꯑꯗꯨ ꯀꯥꯝꯕꯁꯦ ꯌꯥꯝ ꯀꯟꯅ ꯀꯥꯝꯕꯗꯤ ꯅꯠꯇꯕ ꯑꯃꯨꯛꯇꯪ ꯖꯤꯖꯥ ꯖꯤꯖꯥ ꯐꯖꯅ ꯉꯧꯔꯅꯤꯗꯅꯀꯣ ꯑꯗꯨꯒ ꯑꯩꯅ ꯇꯧꯗꯣꯏꯁꯦ ꯑꯗꯩ ꯃꯔꯣꯏ ꯃꯄꯥꯡ ꯁꯨꯅ ꯂꯣꯏꯅ ꯍꯥꯞꯄꯒ ꯑꯁꯤꯁꯦ ꯍꯥꯞꯆꯜꯂꯅꯤ ꯑꯗꯨꯝ ꯉꯧꯔꯅꯤ ꯉꯧꯔꯅꯤ ꯉꯧꯔꯅꯤꯀꯣ ꯑꯗꯨꯒ ꯍꯣꯔꯦꯟ ꯃꯍꯤꯁꯦ ꯈꯤꯇꯪ ꯍꯥꯞꯄ ꯀꯥꯟꯁꯤꯗ ꯑꯩꯅ ꯇꯧꯗꯣꯏꯁꯦ ꯃꯍꯤꯁꯦ ꯀꯩꯅꯣꯁꯦ ꯍꯥꯞꯆꯤꯟꯈ꯭ꯔꯅꯦꯕ ꯃꯍꯤꯁꯥ ꯍꯥꯞꯄ ꯃꯇꯝꯗ ꯑꯩꯈꯣꯏꯒꯤ ꯈꯥꯃꯦꯟ ꯑꯁꯤꯟꯕꯤꯁꯦ ꯈꯥꯃꯦꯟ ꯑꯁꯤꯟꯕꯤꯁꯦ ꯃꯄꯨꯝ ꯑꯅꯤꯒꯨꯝꯕꯀꯣ ꯍꯥꯞꯆꯤꯜꯂꯅꯤ ꯑꯗꯨꯒ ꯀꯩꯅꯣꯒ ꯑꯩꯈꯣꯏꯒꯤ ꯃꯣꯔꯣꯛ ꯑꯉꯥꯡꯕꯤ ꯃꯆꯨꯒ ꯌꯥꯝ ꯐꯖꯕꯤꯗꯣ ꯑꯗꯨꯗꯣ ꯑꯍꯨꯝ ꯃꯔꯤ ꯈꯔ ꯊꯥꯗꯔꯒ ꯐꯨꯠꯈ꯭ꯔꯅꯦꯕ ꯃꯍꯤꯁꯤꯒ ꯃꯈꯨꯝꯒ ꯈꯨꯝꯖꯤꯜꯂꯒ ꯐꯨꯠꯂꯅꯤ ꯐꯨꯠꯂꯅꯤ ꯑꯗꯨꯒ ꯑꯣꯛꯁꯤ ꯃꯨꯜꯂꯦ ꯑꯦ ꯍꯥꯏꯕꯒꯤ ꯇꯥꯏꯖ ꯑꯗꯣ ꯉꯁꯥꯏꯒꯤ ꯈꯥꯃꯦꯟ ꯑꯁꯤꯟꯕꯤꯒ ꯀꯩꯅꯣꯒ ꯁꯤ ꯂꯧꯊꯣꯛꯑꯦꯕꯀꯣ ꯑꯩꯅ ꯃꯣꯏ ꯑ ꯀꯩꯅꯣꯁꯤꯒ ꯑꯩꯈꯣꯏꯒꯤ ꯃꯣꯔꯣꯛꯁꯤꯒ ꯂꯧꯊꯣꯛꯑꯅꯦꯕ ꯂꯧ ꯊꯣꯛꯣꯛꯑꯕ ꯃꯇꯨꯡꯁꯤꯗ ꯑꯅꯤꯁꯦ ꯐꯖꯅ ꯑꯩꯅ ꯇꯛꯈꯥꯏꯔꯅꯦꯕ ꯇꯛꯈꯥꯏꯕ ꯍꯥꯏꯁꯦ ꯑꯩꯈꯣꯏꯒꯤ ꯒ꯭ꯔꯥꯏꯟꯗꯔꯒꯨꯝꯕꯗꯒꯗꯤ ꯇꯛꯇꯦꯕꯀꯣ ꯈꯨꯠꯅꯦꯦ ꯕꯦ ꯃꯦꯠꯂꯒ ꯍꯥꯏꯗꯤ ꯑꯩꯈꯣꯏꯒꯤ ꯁꯨꯝꯕꯟꯗ ꯍꯥꯞꯄꯒꯀꯤ ꯄꯦꯄꯔꯠ ꯄꯦꯄꯔꯦꯠ ꯃꯩꯈꯥꯏꯔꯒ ꯍꯥꯏꯗꯤ ꯃꯆꯨꯁꯤ ꯉꯥꯡꯁ ꯆꯥꯏ ꯉꯥꯡꯉꯅꯦꯕ ꯑꯗꯩꯗꯤ ꯈꯥꯃꯦꯟ ꯑꯁꯤꯟꯒ ꯃꯣꯔꯣꯛ ꯀꯃꯦꯛꯈꯥꯏꯕꯁꯦ ꯃꯣꯔꯣꯛꯁꯦ ꯃꯀꯨꯞꯁꯦ ꯅ ꯇꯥꯅꯕ ꯃꯦꯠꯈꯥꯏꯔꯅꯤ ꯑꯗꯨꯒ ꯁꯤꯒꯤꯁꯤꯗ ꯏꯁꯤꯡ ꯈꯤꯇꯪ ꯍꯩꯖꯤꯜꯂꯅꯤꯀꯣ ꯑꯗꯨꯒ ꯑꯗꯨꯒꯤꯁꯤꯅ ꯃꯍꯤ ꯑꯣꯏꯅ ꯍꯥꯞꯄꯅꯦꯕ ꯑꯣꯛꯁꯤꯗ ꯑꯗꯨꯒ ꯃꯊꯛꯁꯤꯗꯅꯦ ꯍꯦꯛ ꯍꯥꯞꯆꯤꯟꯕꯒ ꯍꯋꯥꯏꯖꯥꯔꯥꯁ ꯊꯥꯗꯔꯅꯤꯕ ꯈꯪꯕ꯭ꯔꯥ ꯑꯗꯨꯒ ꯄꯨꯠꯇꯛ ꯄꯨꯛ ꯄꯨꯇꯛ ꯁꯧꯍꯜꯂꯒꯅꯦ ꯈꯪꯕ꯭ꯔꯥ ꯑꯗꯩꯗꯤ ꯈꯤꯇꯪ ꯌꯥꯝ ꯂꯥꯡꯍꯟꯗꯕ ꯑꯩꯈꯣꯏ ꯈꯤꯇꯪ ꯅꯞ ꯅꯞ ꯂꯥꯎꯅꯅ ꯇꯧꯔꯒ ꯑꯗꯨꯗ ꯆꯥꯕ ꯑꯣꯛꯁꯤꯗꯤ ꯎ ꯂꯩꯇ꯭ꯔꯦ ꯑꯗꯣ ꯁꯥ ꯃꯔꯣꯏꯒꯁꯦ ꯐꯖꯅ ꯊꯥꯛꯆꯤꯜꯂꯒꯀꯣ ꯍꯥꯎꯕꯁꯤꯗꯤ
ꯍꯥꯎꯕꯅꯦ ꯍꯥꯎꯕꯅꯦ ꯑꯗꯨꯃꯥꯏꯅ ꯊꯣꯡꯕꯗꯣ ꯃꯥ ꯅꯪꯒꯤ ꯑꯩꯈꯣꯏꯗꯤ ꯅꯍꯥꯟꯗꯒꯤ ꯃꯈꯟ ꯃꯈꯜ ꯀꯟ ꯆꯥꯔ ꯂꯩꯔꯛꯑꯦ ꯅꯪꯅ ꯑꯗꯨꯒꯤ ꯈꯨꯊꯣꯡ ꯅꯠꯇ꯭ꯔꯗꯤ ꯆꯥꯗꯦꯒ ꯍꯥꯏꯔ ꯑꯗꯣꯇꯣꯞ ꯑꯇꯣꯞꯄ ꯈꯨꯊꯣꯡ ꯑꯃꯁꯨ ꯑꯈꯣꯏ ꯑꯩꯈꯣꯏ ꯕꯥꯅ ꯊꯣꯡꯕ ꯈꯨꯗꯣꯡꯅꯤ ꯁꯤꯗꯤ ꯃꯥꯒꯤꯗꯤ ꯍꯥꯟꯅ ꯁꯥꯁꯤ ꯍꯥꯞꯆꯤꯜꯂꯅꯤꯗꯅ ꯄꯨꯠꯂꯞ ꯀꯩꯌꯥꯝ ꯍꯥꯞꯇꯕꯤꯗ ꯁꯤꯗ ꯁꯥꯁꯤꯦ ꯍꯥꯏꯐꯦꯠꯇꯪ ꯑꯗꯨꯃꯥꯏꯅ ꯃꯁꯁꯤ ꯇꯥꯁꯤꯜꯍꯜꯂꯅꯤꯅ ꯃꯁꯥꯁꯤ ꯇꯥꯁꯤꯜꯂꯛꯑꯦ ꯍꯥꯏꯕꯗꯒꯤꯗꯤ ꯑꯃꯨꯛ ꯑꯩꯈꯣꯏꯒꯤ ꯊꯨꯝ ꯆꯥꯏꯖꯤꯜꯂꯅꯤ ꯑꯗꯒꯤ ꯑꯩꯈꯣꯏ ꯇꯤꯜꯍꯧ ꯆꯅꯝ ꯃꯔꯨ ꯃꯔꯥꯡ ꯍꯥꯞꯇꯧꯕ ꯃꯈꯩꯁꯦ ꯂꯣꯏꯅ ꯍꯥꯞꯆꯤꯜꯂꯅꯤꯗꯅ ꯍꯥꯞꯆꯤꯜꯂꯒ ꯉꯥꯏꯍꯥꯛꯇꯪ ꯊꯝꯃꯦꯗꯅ ꯉꯥꯏꯍꯥꯛꯇꯪ ꯊꯝꯃꯒ ꯑꯩꯈꯣꯏꯒꯤ ꯑꯃꯨꯛ ꯀꯥꯝꯊꯣꯛꯄ ꯑꯍꯨꯝꯂꯛꯀꯨꯝꯕ ꯑꯗꯨꯃꯥꯏꯅ ꯃꯔꯤꯔꯛꯀꯨꯝꯕ ꯀꯥꯃ ꯃꯇꯨꯡꯁꯤꯗ ꯑꯃꯨꯛ ꯁꯧꯍꯟꯕ ꯑꯗꯨ ꯑꯣꯏꯇꯥꯔꯦ ꯑꯗꯨꯁꯨ ꯌꯥꯝ ꯍꯥꯎꯋꯤ ꯇꯧꯔꯤꯁꯦ ꯀꯔꯤꯝ ꯍꯥꯞꯇꯕꯤꯗ ꯑꯗꯨ ꯃꯥꯗꯤ ꯃꯁꯥꯒꯤ ꯊꯥꯎ ꯊꯣꯛꯆꯕ ꯄꯣꯠꯅꯤꯅ ꯊꯥꯎꯗꯤ ꯑꯩꯈꯣꯏꯅ ꯍꯥꯞꯇꯦꯗꯅ ꯑꯗꯨ ꯅꯪꯒꯤ ꯈꯨꯊꯣꯡꯁꯤꯁꯨ ꯍꯥꯎꯅꯤ ꯑꯗꯨꯃꯥꯏꯅ ꯐꯔꯦ ꯍꯟꯗꯛꯇꯒꯤꯗꯤ ꯅꯪꯒ ꯆꯤꯟꯖꯥꯛ ꯃꯥꯟꯅꯕꯁꯤ ꯅꯠꯇ꯭ꯔꯗꯤꯀꯣ ꯆꯤꯟꯖꯥꯛ ꯃꯥꯟꯅꯗꯁ ꯄꯨꯟ ꯀꯥꯟꯗ ꯌꯥꯝꯅ ꯅꯨꯡꯉꯥꯏꯇꯦꯕ ꯑꯗꯨ ꯇꯣꯉꯥꯟꯅ ꯑꯃꯨꯛ ꯑꯗꯨꯒꯤ ꯁꯔꯨꯛꯅꯤ ꯍꯥꯏꯔꯒ ꯆꯥꯗꯕꯒꯤ ꯇꯣꯉꯥꯟꯅ ꯑꯃꯨꯛ ꯊꯣꯡꯅꯤ ꯑꯗꯒꯤ ꯁꯝꯅꯕ ꯌꯥꯏꯒ ꯌꯥꯗꯦꯒ ꯑꯗꯨ ꯑꯩ ꯍꯩꯅꯩꯒ ꯍꯩꯅꯗꯦꯒ ꯑꯗꯒꯤ ꯏꯁꯤꯡ ꯒ꯭ꯂꯥꯁꯃꯛꯇ ꯍꯥꯏꯔꯛꯑꯦ ꯃꯣꯏꯅ ꯃꯣꯏ ꯑꯗꯨ ꯆꯥꯔꯨꯕꯗꯨꯅ ꯊꯛꯄꯗꯨꯗꯤ ꯑꯩ ꯊꯛꯅꯤꯡꯗꯦꯒ ꯍꯥꯏꯔꯒ ꯑꯗꯨꯃꯥꯏꯅ ꯇꯧꯕ ꯌꯥꯎꯋꯤꯗꯅ ꯑꯣ ꯅꯪ ꯇꯧꯏꯤ ꯍꯥꯏꯕꯕꯨꯗꯤ ꯅꯠꯇꯦ ꯑꯗꯨ ꯁꯨꯃꯥꯏꯅ ꯆꯤꯟꯖꯥꯛꯁꯤꯦ ꯃꯥꯟꯅꯕ ꯑꯣꯏꯇꯥꯔꯒꯗꯤ ꯄꯨꯂꯞ ꯄꯨꯟꯁꯤꯜꯂꯒ ꯑꯗꯨꯃꯥꯏꯅ ꯆꯥꯃꯤꯟꯅꯕ ꯌꯥꯕꯅꯤꯅ ꯁꯤꯗꯩꯗꯤ ꯐꯔꯦ ꯃꯊꯪ ꯊꯣꯛꯂꯛꯀꯥꯟꯗꯗꯤ ꯆꯥꯔꯤꯁꯦ ꯑꯗꯨ ꯍꯧꯖꯤꯛꯁꯨ ꯆꯥꯗꯕ ꯑꯩꯈꯣꯏ ꯃꯌꯥꯝꯒ ꯁꯤꯅꯦ ꯇꯧꯔꯤꯁꯦ ꯅꯪꯕꯨꯗꯤꯆꯤꯟꯅ ꯆꯤꯟꯅ ꯑꯗꯨꯝ ꯍꯥꯏꯅ ꯆꯥꯔꯦ ꯍꯥꯏꯕꯗꯨ ꯇꯥꯕꯗ ꯅꯨꯡꯉꯥꯏꯕ ꯑꯃ ꯑꯗꯨꯝ ꯐꯥꯎꯏꯤ ꯇꯧꯔꯤꯁꯦ ꯑꯗꯨ ꯍꯧꯖꯤꯛ ꯅꯪ ꯑꯣꯛ ꯆꯥꯕꯗꯣ ꯑꯣꯛ ꯆꯥꯕꯗꯣ ꯍꯩꯕꯗꯩꯗꯤ ꯌꯦꯟ ꯒꯁꯤ ꯆꯥꯅꯤꯡꯉꯝꯃꯔꯣꯏꯅꯦ ꯉꯥꯒꯁꯤ ꯃꯍꯥꯎ ꯂꯩꯇꯕ ꯏꯆꯝ ꯆꯝꯕꯣꯏ ꯈꯜꯂꯝꯃꯅꯤꯅꯦ
ꯍꯣꯏ ꯑꯗꯨꯅꯤ ꯏꯆꯝ ꯆꯝꯃꯦ ꯑꯗꯨꯗ ꯈꯪꯗꯦꯗ ꯑꯗꯨꯝ ꯍꯥꯎꯋꯦ ꯑꯗꯒꯤꯀꯣ ꯑꯣꯀꯤ ꯑꯩꯈꯣꯏꯒꯤ ꯀꯩꯅꯣꯁꯦ ꯑꯩꯈꯣꯏꯒꯤ ꯃꯣꯃꯣꯒꯁꯤꯁꯨ ꯑꯗꯨꯝ ꯌꯥꯝ ꯍꯥꯎ ꯄꯤꯗꯣ ꯂꯦꯛ ꯂꯦꯛ ꯂꯦꯛꯀ ꯂꯥꯎꯔꯒ ꯊꯥꯎꯒꯁꯤꯀꯣ ꯐꯖꯅ ꯇꯧꯔꯒ ꯖꯨꯁꯤꯗ ꯑꯣꯏꯕꯗꯣ ꯌꯥꯝ ꯍꯥꯎꯔꯕꯅꯤ ꯍꯧꯖꯤꯛꯀꯥꯟꯗꯤ
ꯍꯥꯎꯋꯦ ꯍꯥꯎꯋꯦ ꯑꯩꯁꯨꯅꯦ ꯑꯃꯨꯛꯈꯛ ꯆꯥꯈ꯭ꯔꯦꯕꯀꯣ ꯑꯩꯅ ꯀꯩꯅꯣ ꯀꯣꯏꯕ ꯆꯠꯀꯥꯟꯁꯤꯗ ꯔꯦꯜꯋꯦ ꯏꯁꯇꯦꯁꯟꯗ ꯆꯥꯈꯤꯕꯅꯦꯕꯀꯣ ꯑꯗꯣ ꯑꯩꯈꯣꯏꯒꯤ ꯀꯩꯅꯣ ꯇꯧꯋꯦ ꯃꯣꯏꯁꯤ ꯌꯥꯝ ꯆꯥꯎꯅ ꯇꯧꯋꯦꯕꯀꯣ ꯑꯃꯗ ꯃꯣꯏꯁꯤ ꯂꯨꯄꯥ ꯇꯔꯥꯒꯤ ꯆꯥꯡ ꯑꯗꯨꯃꯥꯏꯅ ꯆꯤꯡꯉꯝꯗꯧ ꯃꯥꯜꯂꯦꯕꯀꯣ ꯀꯋꯥ ꯍꯥꯏꯗꯤ ꯂꯨꯄꯥ ꯆꯥꯝꯃꯒꯤ ꯄꯤꯁꯄꯨ ꯃꯉꯥꯔꯥ ꯑꯗꯨꯃꯥꯏꯅ ꯈꯛꯇ ꯇꯧꯒꯦꯕ ꯂꯨꯄꯥ ꯇꯔꯥꯕꯨ ꯍꯦꯟꯅꯧ ꯄꯤꯔꯦ ꯑꯗꯨ ꯑꯣꯏ ꯇꯔꯗꯤ ꯄꯤꯁ ꯑꯃꯗ ꯑꯗꯣ ꯌꯥꯝ ꯆꯥꯎꯋꯦꯕꯀꯣ ꯑꯗꯨꯗꯨꯒꯅ ꯑꯃꯨꯛꯇꯪ ꯆꯥꯕꯁꯤꯖꯟꯅ ꯑꯩꯈꯣꯏꯒꯤ ꯈꯥꯁꯤ ꯆꯜꯂꯣꯏꯗꯕꯒꯤ ꯇꯥꯏꯞꯇ ꯑꯗꯨꯃꯥꯏꯅ ꯇꯧꯋꯤ ꯑꯗꯨꯒ ꯃꯄꯥꯟꯒꯤ ꯑꯩꯈꯣꯏꯒꯤ ꯍꯗꯥꯒꯤ ꯁꯔꯨꯛꯁꯤꯁꯨ ꯏꯄꯥ ꯄꯥꯔꯒ ꯀꯣ ꯃꯅꯨꯡꯁꯤꯗꯅꯦꯅꯦ ꯈꯣꯡꯒꯥꯎ ꯑꯃ ꯍꯥꯎꯕ ꯃꯣꯠ ꯃꯣꯟ ꯃꯣꯟ ꯂꯥꯎꯔ ꯀꯥꯟꯅꯤ ꯑꯁ ꯑꯗꯨ ꯉꯁꯤꯐꯥꯎꯉꯩ ꯀꯥꯎꯗ꯭ꯔꯤ ꯇꯧꯔꯤꯁꯦ ꯑꯩꯒꯤ ꯍꯧꯖꯤꯛꯀꯤ ꯃꯐꯝꯗꯨꯗ ꯆꯠꯇꯥꯔꯒꯗꯤꯀꯣ ꯑꯩ ꯑꯗꯨꯗ ꯑꯃꯨꯛꯀ ꯆꯥꯒꯦꯅ ꯈꯜꯂꯛꯏꯅꯦ ꯇꯧꯔꯤꯁꯦ
ꯍꯣꯏ ꯏꯆꯦ ꯑꯃꯨꯛ ꯆꯥꯁꯦ ꯑꯗꯨꯗꯨꯁꯨ ꯍꯥꯎꯕꯗꯣ ꯑꯗꯣ ꯍꯟꯗꯛꯇꯤ ꯍꯟꯗꯛ ꯊꯂꯛꯄ ꯍꯟꯗꯛ ꯀꯩꯅꯣꯗ ꯀꯩꯅꯣꯒꯨꯝꯕꯗ ꯌꯨꯝꯗ ꯂꯥꯛꯀꯗꯕꯒꯗꯤ ꯂꯩꯕ꯭ꯔꯣ ꯑꯩꯗꯤ ꯍꯟꯗꯛꯁꯦ ꯅꯨꯃꯤꯠ ꯈꯔꯅꯤꯗꯤ ꯑꯩꯌꯨꯝꯗ ꯂꯥꯛꯀꯦꯅ ꯈꯜꯂꯤ ꯍꯟꯗꯛꯀꯤ ꯊ ꯊꯥ ꯂꯣꯏꯔꯛꯄ ꯅꯠꯇ꯭ꯔꯒꯅ ꯃꯊꯪ ꯊꯥ ꯍꯧꯒꯠꯂꯛꯄ ꯁ꯭ꯋꯥꯏꯗꯀꯣ ꯀꯩꯅꯣ ꯑꯗꯨꯗ ꯂꯥꯛꯁꯤꯔꯥ ꯅꯠꯇ꯭ꯔꯒꯅ ꯑꯩꯁꯦ ꯀꯩꯅꯣꯒꯨꯝꯕꯁꯨ ꯂꯩꯗꯅ ꯑꯩꯈꯣꯏꯒꯤ ꯗꯨꯔꯒꯥ ꯄꯨꯖꯥꯁꯨ ꯂꯩ ꯑꯗꯒꯤ ꯗꯤꯋꯥꯂꯤꯁꯨ ꯂꯩ ꯑꯗꯨꯋꯥꯏꯗ ꯂꯥꯛꯁꯤꯔꯥ ꯑꯃꯗꯤ ꯑꯩ ꯂꯥꯛꯁꯤꯔꯥꯅꯗꯤ ꯈꯜꯂꯤꯌꯦ ꯍꯟꯗꯛꯁꯦ ꯑꯗꯣ ꯑꯩꯅ ꯈꯟꯕꯗꯗꯤ ꯑꯩꯁꯦ ꯍꯟꯗꯛꯀꯤ ꯊꯥ ꯂꯣꯏꯔꯛꯄ ꯅꯠꯇ꯭ꯔꯒꯅ ꯊꯥ ꯍꯧꯒꯠꯂꯛꯄ ꯁ꯭ꯋꯥꯏꯗꯗꯤ ꯂꯥꯛꯇꯧꯕꯗꯤ ꯃꯥꯜꯂꯦ
ꯑꯣ ꯍꯟꯗꯛ ꯊꯥ ꯃꯊꯪ ꯊꯥ ꯁ꯭ꯋꯥꯏꯗꯗꯤ ꯂꯥꯛꯑꯔꯣꯏ ꯑꯩ ꯑꯩ ꯄꯦꯈꯥ ꯑꯃꯁꯨ ꯂꯩ ꯑꯗꯨꯏꯗꯨꯅ ꯑꯩꯗꯣ ꯍꯟꯗꯛ ꯊꯥ ꯃꯊꯪ ꯊꯥ ꯁ꯭ꯋꯥꯏꯁꯤꯗꯤ ꯂꯥꯛꯄ ꯉ ꯑꯩꯈꯣꯏ ꯀꯥꯂꯦꯟ ꯁꯨꯇꯤ ꯊꯥꯕ ꯂꯣꯏꯈꯤꯕꯗ ꯉꯥꯏꯒꯔꯤ ꯑꯗꯨꯅ ꯁꯨꯇꯤꯗꯤ ꯂꯩꯇꯦ ꯑꯗꯨꯗꯣ ꯍꯌꯦꯡ ꯑꯣꯛꯇꯣꯕꯔ ꯗꯨꯒ ꯄꯨꯖꯥ ꯃꯇꯝ ꯑꯗꯒꯤ ꯀꯩꯅꯣ ꯃꯇꯝ ꯍꯥꯏꯗꯤ ꯑꯗꯨꯃꯥꯏꯅ ꯗꯤꯋꯥꯂꯤ ꯃꯇꯝꯁꯤꯗꯗꯤ ꯑꯩꯁꯨ ꯁꯨꯇꯤ ꯂꯩꯔꯒ ꯌꯨꯝꯗ ꯑꯗꯨꯃꯥꯏꯅ ꯊꯣꯛꯂꯛꯀꯗꯕ ꯃꯥꯜꯂꯦ ꯑꯗꯨꯗ ꯁꯨꯇꯤꯕꯨ ꯄꯨꯜꯂꯕꯨꯗꯤ ꯑꯗꯨꯃꯥꯏꯅ ꯆꯥꯟꯅꯔꯁꯨ ꯌꯥꯏ ꯇꯧꯔꯤꯁꯦ ꯑꯗꯣ ꯑꯁ ꯃꯌꯥꯝꯁꯦ ꯑꯃꯅꯤꯗꯪ ꯁꯨꯝ ꯄꯨꯟꯕꯁꯤ ꯅꯨꯡꯉꯥꯏꯇꯦꯅꯦ ꯑꯩꯈꯣꯏ ꯃꯌꯥꯝꯁꯨ ꯇꯥꯔꯗꯤ ꯑꯗꯨꯝ ꯂꯧ ꯆꯣꯊꯣꯛ ꯂꯥꯎꯖꯤꯟ ꯇꯧꯅꯔꯒ ꯀꯣꯛ ꯈꯔ ꯑꯩꯈꯣꯏ ꯃꯈꯩ ꯑꯋꯥꯏ ꯑꯍꯨꯝ ꯇꯧꯅꯔꯒ ꯏꯌꯥ ꯂꯥꯡꯕꯗ ꯑꯗꯣ ꯑꯗꯨꯅ ꯅꯨꯡꯉꯥꯏꯌꯦꯕ ꯇꯧꯔꯤꯁꯦ ꯍꯥꯏꯗꯤ ꯅꯠꯇ ꯇꯥꯔꯒꯗꯤ ꯑꯁ ꯏꯆꯤꯛ ꯆꯤꯛ ꯄꯛꯑꯒ ꯄꯨꯟꯕꯗꯨꯗꯤ ꯅꯨꯡꯉꯥꯏꯇꯦꯕ ꯑꯗꯨꯕꯨ ꯑꯩꯈꯣꯏ ꯑꯩꯈꯣꯏꯗꯤ ꯑꯅꯤꯗꯪ ꯁꯨꯈꯤ ꯇꯥꯔꯒ ꯍꯥꯏꯕꯗꯤ ꯏꯌꯥ ꯂꯥꯡꯕ ꯈꯣꯠꯄ ꯑꯗꯨ ꯇꯧꯕꯅꯤ ꯑꯗꯨꯕꯨꯗꯤ ꯇꯧꯔꯤꯁꯦ
ꯍꯣꯏ ꯑꯗꯨꯏꯗꯤ ꯍꯟꯗꯛꯇꯤ ꯁꯣꯏꯗꯅ ꯍꯟꯗꯛꯇꯤ ꯄꯨꯜꯂꯅꯤꯁꯦ ꯑꯗꯨꯒꯅꯦ ꯑꯩꯈꯣꯏ ꯑꯩꯈꯣꯏ ꯊꯥꯏꯅ ꯀꯩꯅꯣꯒ ꯇꯧꯕꯗꯣ ꯆꯥꯛꯀ ꯄꯨꯔꯒ ꯆꯤꯡꯗ ꯆꯥꯕꯤ ꯍꯩꯅꯧ ꯍꯦꯠꯄ ꯆꯠ ꯄꯤꯒ ꯇꯧꯕꯗꯣ ꯌꯥꯔꯒꯗꯤ ꯑꯃꯨꯛꯀꯁꯨ ꯆꯠꯁꯦꯕ ꯌꯥꯝꯅ ꯍꯥꯎ ꯄꯤ ꯑꯗꯒꯤ ꯅꯠꯇ꯭ꯔꯒꯁꯨ ꯑꯩꯈꯣꯏꯅ ꯊꯣꯛ ꯍꯥꯞꯄ ꯃꯇꯝꯗꯣ ꯍꯩꯅꯧ ꯄꯥꯟꯗꯕ ꯑꯣꯏꯇꯥꯥꯔꯒꯁꯨ ꯆꯥꯛꯀ ꯊꯣꯡꯉꯒꯀꯣ ꯄꯨꯔꯒ ꯆꯠꯂꯒ ꯆꯥꯛꯔꯨꯕꯗꯨ ꯃꯐꯝꯗꯒ ꯑꯗꯨꯒꯤ ꯌꯥꯝꯅ ꯅꯨꯡꯉꯥꯏꯕ ꯑꯃ ꯐꯥꯎꯋꯤꯗꯅ ꯀꯣ ꯑꯩꯈꯣꯏꯗ ꯋꯥꯈꯜꯁꯨ ꯅꯨꯡꯉꯥꯏꯕ ꯑꯗꯒꯤ ꯑꯩꯈꯣꯏꯒꯤ ꯍꯥꯟꯅ ꯋꯥꯔꯨꯕ ꯃꯌꯥꯝꯒꯁꯨ ꯂꯣꯏꯅ ꯀꯥꯎꯕ ꯃꯤꯀꯨꯞꯇꯨꯗ ꯑꯗꯒꯤ ꯊꯦꯡꯅꯔꯨꯗꯕ ꯃꯌꯥꯝꯁꯤꯒꯤ ꯌꯥꯏꯌꯥ ꯌꯥꯏꯌꯥ ꯅꯣꯛꯄꯗꯣ ꯑꯩꯈꯣꯏꯒꯤ ꯑꯩꯈꯣꯏꯅ ꯅꯣꯛꯄ ꯍꯥꯏꯔꯦꯗꯅ ꯌꯥ ꯌꯥ ꯇꯧꯔꯒꯀꯣ ꯑꯗꯨꯝꯕꯗꯨꯅ ꯌꯥꯝꯅ ꯄꯨꯟꯁꯤꯒꯁꯦ ꯁꯥꯡꯗꯣꯛ ꯍꯟꯗꯧꯕ ꯃꯥꯟꯕꯗꯣꯀꯣ ꯑꯗꯨꯝꯕꯗꯣ ꯑꯁ ꯌꯥꯝ ꯍꯧꯖꯤꯛ ꯍꯧꯖꯤꯛꯀꯥꯟꯁꯦ ꯌꯥꯝꯅ ꯑꯗꯨꯝꯕꯗꯨ ꯅꯤꯡꯅꯨꯡꯁꯤꯡꯉꯦꯕ ꯑꯩꯗꯤ
ꯍꯣꯏ ꯏꯊꯟꯗ ꯂꯩꯔꯀꯥꯟꯗꯗꯤ ꯅꯤꯡꯁꯤꯡꯕꯅꯦ ꯅꯍꯥꯋꯥꯢ ꯇꯧꯈꯤꯕ ꯅꯨꯡꯉꯥꯏꯕ ꯃꯈꯩꯗꯨ ꯁꯨꯝ ꯃꯊꯥ ꯁꯥꯔꯛ ꯀꯥꯟꯗꯦ ꯑꯗꯨꯅꯦ ꯑꯩꯈꯣꯏꯅꯦ ꯆꯤꯡꯗ ꯆꯠꯂꯒ ꯆꯥꯛ ꯄꯨꯈꯠꯂꯒ ꯆꯥꯕꯤ ꯈꯣꯠꯄꯤꯗꯨ ꯇꯧꯁꯦ ꯑꯗꯨꯒ ꯑꯦꯜꯕꯝ ꯑꯃꯁꯨ ꯁꯦ ꯑꯩꯈꯣꯏ ꯍꯦꯛꯇꯤ ꯑꯦꯜꯕꯝ ꯅꯝꯕꯤ ꯇꯧꯕꯗꯣ ꯑꯗꯣ ꯑꯩꯁꯦ ꯍꯟꯗꯛꯇꯤ ꯍꯦꯔꯣ ꯈꯔ ꯐꯖꯕ ꯑꯃ ꯑꯣꯏꯅ ꯁꯥꯒꯦ ꯑꯗꯒꯤ ꯍꯦꯔꯣꯏꯟꯁꯨ ꯈꯔ ꯐꯖꯕ ꯑꯃ ꯄꯤꯌꯣ ꯑꯩꯒꯤ ꯑꯗꯨꯅ ꯐꯩ ꯅꯠꯇ꯭ꯔꯗꯤ ꯑꯩꯈꯣꯏꯒꯤ ꯑꯩꯈꯣꯏꯗꯤ ꯆꯥꯛ ꯆꯥꯅꯔꯒ ꯆꯤꯡꯗ ꯑꯗꯨꯃꯥꯏꯅ ꯆꯥꯕ ꯆꯠꯂꯒ ꯑꯦꯜꯕꯝ ꯑꯃ ꯅꯝꯗ ꯇꯥꯔꯒꯗꯤ ꯑꯩꯈꯣꯏꯒꯤꯗꯤ ꯃꯄꯨꯡ ꯐꯥꯗꯦꯗꯅ ꯊꯧꯔꯝꯗꯣ ꯊꯕꯛ
ꯍꯣꯏ ꯑꯗꯨꯅꯦꯍ
ꯅꯪꯅ ꯏꯁꯩ ꯐꯖꯕ ꯑꯃꯒ ꯑꯦꯛꯇꯤꯡ ꯀꯃꯥꯏ ꯀꯃꯥꯏꯅ ꯇꯧꯅꯤ ꯍꯥꯏꯕꯗꯨ ꯅꯪꯅ ꯗꯥꯏꯔꯦꯛꯇꯔ ꯍꯥꯏꯕꯗꯨ ꯑꯣꯏꯕꯅꯤꯅ ꯐꯖꯅ ꯈꯜꯂꯣ ꯑꯗꯨꯗꯨꯒꯅꯦ ꯑꯦꯜꯕꯝ ꯐꯖꯕ ꯑꯃꯁꯨ ꯅꯝꯃꯛꯁꯦ
ꯍꯣꯏ ꯍꯪꯗꯛꯗꯤ ꯇꯧꯔꯁꯦ ꯍꯦꯛꯇ ꯅꯝꯊꯣꯛꯑꯁꯦ ꯑꯗꯨꯒꯅꯦ ꯅꯣꯛꯇꯕꯁꯨ ꯌꯥꯝ ꯀꯨꯏꯔꯦ ꯁꯛꯀꯁꯨ ꯂꯣꯏꯅ ꯊꯤꯖꯤꯟꯕ ꯇꯥꯔꯦ ꯅꯣꯛꯇꯕꯗ ꯑꯗꯨꯅ ꯅꯣꯛꯊꯣꯛꯁꯦ ꯑꯃꯨꯛꯇꯪ ꯍꯣꯏ ꯑꯗꯨ ꯢꯁꯦ ꯑꯩ ꯀꯩꯅꯣ ꯑꯁꯤ ꯑꯩꯈꯣꯏ ꯃꯥꯅ ꯊꯕꯛ ꯑꯃ ꯇꯧꯁꯦꯅ ꯍꯥꯏꯔꯦ ꯑꯗꯣ ꯑꯩ ꯑꯁ ꯑꯝꯇ ꯂꯣꯏꯁꯤꯟꯃꯤꯟꯅꯔꯨꯒꯦ ꯑꯗꯨꯗꯤ ꯊꯝꯃꯒꯦꯀꯣ
ꯐꯔꯦ ꯐꯔꯦ ꯂꯣꯏꯁꯤꯟꯃꯤꯟꯅꯔꯨꯔꯣ ꯏꯃꯥ ꯏꯄꯥꯒꯤ ꯃꯇꯦꯡꯁꯨ ꯈꯔ ꯄꯥꯡꯒꯗꯕꯅꯦ ꯊꯝꯃꯣ ꯊꯝꯃꯣ
ꯎꯝ ꯎꯝ